ꯍꯧꯖꯤꯛꯇꯤ ꯌꯥꯔꯦꯀꯣ
ꯌꯥꯔꯦ ꯍꯣꯏꯗꯤ ꯄꯀꯝ ꯀꯠ ꯀꯩꯗ ꯀꯩꯗꯧꯔꯤꯅꯣ ꯅꯣꯔ
ꯑꯦ ꯀꯩꯁꯨ ꯇꯧꯗꯦ
ꯆꯠ ꯆꯔꯣ ꯑ
ꯆꯥꯗ꯭ꯔꯤ
ꯆꯗ꯭ꯔꯤꯌꯦ
ꯆꯥꯗꯔꯤꯌꯦ
ꯀꯩ ꯌꯦꯟꯁꯥꯡ ꯊꯣꯡꯉꯒꯦ
ꯉꯁꯤ ꯌꯦꯟꯁꯥ ꯈꯔ ꯊꯣꯡꯉꯌꯦ
ꯍꯣꯏ
ꯅꯪꯒꯤ ꯆꯥꯔꯕꯣ
ꯉꯈꯣ ꯀꯣ ꯀꯩ ꯍꯥꯏꯅꯣ
ꯅꯪꯗꯤ ꯆꯥꯔꯕꯣ
ꯊꯣꯡꯗ꯭ꯔꯤꯌꯦ
ꯑꯦ ꯊꯣꯡꯕ ꯍꯧꯔꯁꯦ
ꯍꯥ
ꯊꯣꯡꯕ ꯍꯧꯔꯁꯦꯕ ꯂꯥꯏ ꯅꯨꯡꯉꯥꯏꯇ꯭ꯔꯕꯣ
ꯅꯇꯦ
ꯝꯕ ꯍꯧꯔꯁꯦꯕ
ꯊꯣꯡꯕ ꯍꯧꯔꯁꯦꯕ ꯍꯣꯏ ꯍꯧꯔꯁꯦ
ꯎꯝ ꯅꯪꯗꯤ ꯀꯔꯤ ꯃꯊꯦꯜ ꯑꯣꯏꯅ ꯊꯣꯡꯒꯅꯤ ꯉꯁꯤꯗꯤ
ꯈꯪꯗꯦ ꯉꯁꯤꯁꯦ
ꯎꯝ
ꯃꯈꯥꯗ ꯆꯠꯂꯒ ꯈꯪꯉꯅꯤ ꯗꯨꯀꯥꯟꯗ
ꯗꯨꯀꯥꯟꯗ ꯎꯔꯒ ꯑꯗꯨꯝ ꯅꯪ ꯍꯦꯛ ꯆꯥꯅꯤꯡꯕꯗꯨ ꯑꯗꯨꯝ ꯂꯩꯔ ꯆꯥꯔꯅꯤ
ꯍꯣꯏ
ꯅꯊꯟꯗ꯭ꯔꯣ ꯂꯩꯕꯁꯦ
ꯅꯠꯇꯦ ꯏꯃꯥꯟꯕꯤ ꯏꯃꯥꯟꯕꯤ ꯑꯅꯤ ꯖꯨꯂꯥꯏ
ꯑꯣ
ꯅꯪꯗꯤ ꯌꯨꯝꯗꯔꯣ ꯅꯠꯇ꯭ꯔꯒ ꯔꯦꯟꯅꯔꯣ
ꯎꯝ ꯚꯔꯥ ꯑꯗꯨꯅꯤ
ꯎꯝ
ꯌꯨꯝ ꯕꯔꯥꯗ
ꯀꯅꯥ ꯀꯅꯥ ꯂꯩꯕ꯭ꯔꯣ
ꯑꯩ ꯏꯅꯥꯎꯅꯨꯄꯥ ꯑꯃꯒ ꯂꯩꯌꯦ ꯉꯁꯤ ꯆꯠꯄ ꯅꯨꯡꯉꯥꯏꯕ꯭ꯔꯣ
ꯍꯣꯏ ꯅꯨꯡꯉꯥꯏ
ꯑꯣ ꯀꯔꯤ ꯀꯔꯤ ꯃꯦꯁꯁ ꯃꯦꯁꯤꯖꯁꯦ ꯎꯝ ꯀꯔꯤ ꯀꯔꯤ ꯀꯁꯇꯔꯗꯒꯤ ꯀꯔꯤ ꯀꯔꯤ ꯇꯥꯕ꯭ꯔꯣ
ꯅꯣꯠ ꯁꯥꯐꯔ ꯇꯧꯕꯗꯣ
ꯑꯥ
ꯑꯗꯨꯒꯤ
ꯑꯣ ꯑ ꯍꯣꯏ ꯑꯩ ꯉꯁꯤꯗꯤ ꯆꯠꯇ꯭ꯔꯦ ꯍꯣꯏ
ꯀꯔꯤꯒꯤ
ꯑꯩꯗꯣ ꯊꯦꯡꯅ ꯍꯧꯒꯠꯄ ꯑꯗꯨꯒꯤ ꯑꯩꯈꯣꯏ ꯇꯥꯏꯃꯤꯡꯗꯤ ꯈꯔ ꯉꯟꯕꯀꯣ ꯑꯗꯨꯒꯤ ꯅꯣꯏꯔꯣꯝꯗꯁꯨ ꯍꯣꯏ ꯐꯖꯟꯅꯁꯤ ꯁꯦꯡꯅ ꯇꯥꯏ ꯍꯧꯖꯤꯛꯇꯤ ꯄ꯭ꯔꯣꯕ꯭ꯂꯦꯝ ꯀꯔꯤꯝꯇ ꯂꯩꯇꯦ
ꯑꯣ
ꯎꯝ
ꯀꯨꯀꯔ ꯀꯥꯝꯕ ꯃꯥꯜꯂꯦꯀꯣ ꯀꯨꯀꯔ ꯀꯩꯅꯣ ꯇꯧꯋꯦ
ꯑꯥ ꯆꯀ ꯀꯥꯝꯃꯤ ꯏꯅꯥꯎꯄꯥ ꯀꯩꯁꯨ ꯇꯧꯔꯣꯏꯗ
ꯈꯪꯉꯦ ꯈꯪꯉꯦ
ꯀ
ꯍꯌꯦꯡꯗꯤ ꯊꯕꯛ ꯆꯠꯇꯣꯏꯔꯣ
ꯍꯌꯦꯡ ꯍꯌꯦꯡꯁꯦ ꯊꯕꯛ ꯂꯩꯇ ꯍꯌꯦꯡꯁꯨ ꯊꯕꯛ ꯂꯩꯇꯦꯕ ꯍꯌꯦꯡ
ꯊꯃ ꯀꯩꯇꯦ
ꯑ ꯑꯩ ꯊꯕꯛ ꯇꯧꯗꯦ ꯍꯟꯗꯛ ꯃꯔꯛꯁꯦ ꯑꯗꯨꯝ ꯐ꯭ꯔꯤꯗ ꯂꯩꯔꯤ
ꯑ
ꯊꯕꯛ ꯇꯧꯃꯟꯗꯨꯅ ꯇꯧꯅꯤꯡꯗ꯭ꯔꯕ
ꯀꯩ ꯊꯕꯛ ꯇꯧꯕꯅꯣ
ꯎꯝ ꯑꯣꯖꯥ ꯇꯧꯕꯅꯤꯗ ꯅꯍꯥꯟꯗꯤ ꯃꯄꯥꯟꯗ ꯑꯗꯨꯒꯤ ꯁꯤꯗ ꯑꯃꯨꯛ ꯂꯥꯛꯑꯒ ꯈꯪꯗꯦ ꯑꯦꯛꯖꯥꯝ ꯈꯔ ꯈꯔ ꯄꯤꯁꯤꯔꯅ ꯋꯥꯈꯜꯗꯤ ꯂꯩꯌꯦ ꯑꯗꯨꯕꯨ ꯄꯥ ꯑꯁꯤ ꯂꯥꯏꯔꯤꯛ ꯄꯥꯕꯁꯨ ꯄꯥꯅꯤꯡꯗ꯭ꯔꯦꯅꯦ
ꯀꯔꯤ ꯑꯦꯛꯖꯥꯝꯅꯣ
ꯑ ꯃꯆꯥ ꯃꯆꯥꯒꯤ
ꯏ ꯄꯤ ꯑꯦꯁ ꯏ ꯄꯤ ꯑꯦꯁ ꯁꯤꯔꯣ
ꯑꯗꯨ ꯑꯗꯨ ꯅꯠꯇꯗ
ꯏꯟꯗꯤꯌꯦꯦ
ꯎꯝ ꯅꯦꯠꯀꯨꯝꯕ ꯅꯦꯠꯀꯨꯝꯕ ꯊꯥꯁꯤꯅ ꯂꯩꯕꯅꯤꯗ
ꯑꯣ ꯑꯗꯨꯏ ꯅꯪ ꯅ ꯃ ꯇꯦꯛ ꯑ
ꯇꯟꯂ ꯀꯔꯤꯔꯣ ꯀꯔꯤ ꯍꯥꯏꯕꯅꯣ ꯅꯦꯠꯁꯦ ꯀꯔꯤ ꯍꯥꯏꯕꯅꯣ
ꯍꯥ
ꯅꯪ ꯅꯦꯠꯁꯦ ꯍꯥꯏꯕꯗꯣ ꯀꯔꯤ ꯍꯥꯏꯅꯤꯡꯕ꯭ꯔꯣ ꯅꯦꯠ ꯅꯦꯠ ꯍꯥꯏꯕꯗꯨꯗ ꯇꯥꯕ꯭ꯔꯣ ꯍꯜꯂꯣ ꯇꯥꯕꯨꯛ ꯍꯜꯂꯣ
ꯇꯥꯌꯦ ꯇꯥꯏꯌꯦ
ꯑꯣ ꯉꯁꯥꯏꯗꯤ ꯇꯥꯗꯕ ꯑꯩꯅ
ꯑꯣ
ꯑꯩꯒꯤ ꯈꯣꯟꯁꯦ ꯑꯩ ꯏꯁꯥꯅ ꯑꯗꯨꯝ ꯇꯥꯏꯅꯦ
ꯏꯀꯣꯇꯣꯄ꯭ꯔꯥ
ꯑꯥ ꯏꯀꯣ ꯅꯪ ꯂꯥꯎꯠ ꯏꯁꯄꯤꯀꯔꯒꯨꯝꯕ ꯊꯝꯕ꯭ꯔꯣ
ꯑꯗꯨꯝ ꯇꯧꯕꯅꯦ
ꯑꯣ ꯍꯧꯖꯤꯛꯇꯤ ꯌꯥꯔꯦ ꯇꯥꯗ꯭ꯔꯦ
ꯀꯩꯕ
ꯍꯧꯖꯤꯛꯇꯤ ꯌꯥꯔꯦꯕ ꯇꯥꯗ꯭ꯔꯦꯕ ꯇꯥꯗ꯭ꯔꯦꯕ
ꯍꯣꯏ ꯀꯅꯥꯅ ꯆꯥꯛ ꯊꯣꯡꯉꯨꯅꯣ
ꯏꯅꯥꯎ ꯅꯨꯨꯄꯥꯅ ꯊꯣꯡꯉꯦ ꯍꯧꯖꯤꯛꯇꯤ ꯎꯝ
ꯌꯦꯡꯀꯣ
ꯎꯝ ꯌꯦꯟꯁ ꯆꯥꯁꯅꯪ ꯉꯁꯤ ꯉꯁꯥꯏꯗꯣ ꯕꯖꯥꯔ ꯀꯨꯝꯃꯦ ꯕꯖꯥꯔꯗ ꯀꯔꯤ ꯀꯔꯤꯅꯣ ꯈꯔ ꯂꯩꯔꯒ ꯈꯔꯗꯤ ꯋꯥꯔꯦ
ꯍꯜꯂꯣ
ꯑꯥ ꯇꯥꯗꯕ꯭ꯔꯣ
ꯇꯥꯗꯦ ꯐꯦ
ꯂꯥꯏ ꯅꯨꯡꯉꯥꯏꯇꯕ ꯃꯥꯜꯂꯦ ꯅꯪꯒꯤꯗ ꯑꯩ ꯑꯩꯉꯣꯟꯗꯒꯤꯔꯣ ꯈꯪꯗꯦ ꯂꯥꯏ ꯅꯨꯡꯉꯥꯏꯇꯕ ꯃꯥꯜꯂꯦꯕ
ꯑꯩꯉ
ꯅꯪꯉꯣꯟꯗꯒꯤꯔꯣ
ꯍꯣꯏ ꯅꯨꯡꯉꯥꯏꯇꯕꯅꯦ
ꯊꯕꯛ ꯌꯥꯝ ꯆꯤꯟꯕ ꯃꯥꯜꯂꯤꯀꯣ ꯅꯪꯒꯤꯁꯦ
ꯆꯠꯄ ꯃꯥꯜꯂꯦ ꯗꯨꯀꯥꯟꯗ ꯄꯣꯠ ꯈꯔ ꯂꯩꯈꯤꯒꯦꯅ ꯊꯣꯛꯂꯛꯄ꯭ꯔꯣ ꯃꯄꯥꯟꯗ
ꯑ
ꯃꯄꯥꯟꯗ ꯊꯣꯛꯂꯛꯄ꯭ꯔꯣ
ꯍꯣꯏ
ꯑꯣ ꯈꯪꯉꯦꯕ ꯆꯠꯄꯗꯣ ꯂꯝꯕꯤ ꯆꯠꯄꯗꯣ ꯀꯩ ꯊꯕꯛꯀꯤꯅꯣ ꯗꯨꯀꯥꯟ ꯆꯠꯀꯦꯔꯣ ꯇꯄꯣ ꯑꯣ ꯇꯄꯣ ꯍꯜꯂꯣ ꯍꯜꯂꯣ